ꯑ
ꯂꯩꯣꯏꯩꯅꯣ
ꯎꯝ ꯄꯁ ꯃꯃꯤꯅꯦ ꯃꯄꯅ ꯆꯨꯝ ꯐꯃ ꯃꯤꯌꯦꯦ
ꯋꯥ ꯑꯃ ꯋꯥ ꯉꯥꯡꯁꯦ ꯇꯥꯕ꯭ꯔꯕ
ꯈꯤꯇꯪ ꯌꯥꯝ ꯇꯞꯄꯦ ꯈꯔꯇꯪ ꯉꯥꯡꯉ
ꯋꯥ ꯉꯥꯡꯕ ꯌꯥꯗꯦꯕ ꯑꯗꯨꯒꯤ
ꯎꯝ ꯅꯪꯗꯦ ꯀꯦ ꯍꯦꯟꯗꯪ ꯇꯥꯔꯒꯦ
ꯍꯧꯖꯤꯛ ꯑꯩ ꯌꯦꯟ ꯊꯣꯡꯉꯤꯌꯦ
ꯍꯥꯑꯣꯕꯥ ꯃꯜꯂꯦꯍꯦ
ꯈꯪꯗꯦ
ꯅꯪ ꯈꯣꯟꯖꯦꯜ ꯇꯛꯄꯗꯤ ꯌꯥꯔꯨꯌꯦ
ꯀꯔꯤ
ꯑꯣ ꯈꯔ ꯇꯥꯔꯦ ꯇꯥꯔꯦ
ꯇꯥꯔꯕ꯭ꯔꯣ
ꯑ ꯑꯝ ꯍꯥꯎ
ꯇꯥꯕ꯭ꯔꯣ
ꯇꯌꯦ
ꯀꯩꯗꯧꯔꯝꯃꯤꯅꯣ
ꯅꯨꯡꯁꯥ ꯅꯨꯡꯁꯥꯏꯃ ꯌꯥꯝ ꯁꯧꯋꯦꯅ ꯄꯥꯟꯅ ꯐꯝꯃꯝꯃꯤꯅꯦ ꯅꯪ ꯗꯤ
ꯑꯩ ꯌꯦꯟ ꯊꯣꯡꯉꯦ ꯍꯥꯏꯔꯒ
ꯑꯣ ꯑꯇꯣꯞꯄꯗꯤ ꯀꯩꯗꯧꯅꯤ
ꯍꯥꯥ ꯀꯔꯤ ꯍꯥꯏꯕꯅꯣ
ꯑꯇꯣꯞꯄ ꯂꯧꯗꯣꯏꯅꯣ
ꯑꯇꯣꯞꯄ ꯑꯁꯤ ꯂꯣꯏꯔꯒ ꯁꯧꯒꯔꯤ ꯊꯣꯡꯒꯅꯤ
ꯎꯝ
ꯑꯗꯨꯒ ꯆꯥꯔꯅꯤ
ꯎꯝ
ꯑꯗꯨꯒ ꯂꯥꯏꯔꯤꯛ ꯄꯥꯔꯅꯤ ꯏꯔꯨꯖꯔꯒ ꯂꯥꯏꯔꯤꯛ ꯄꯥꯔꯅꯤ
ꯑꯣ ꯑꯦꯛꯖꯥꯝ ꯀꯨꯏꯗ꯭ꯔꯕ꯭ꯔꯣ
ꯎꯝ ꯇꯥꯡ ꯇꯔꯥꯗ
ꯑꯣ ꯇꯥꯡ ꯇꯔꯥꯗ ꯑꯣꯏꯔꯗꯤ ꯇꯥꯡ ꯀꯌꯥꯗ ꯂꯣꯏꯅꯤꯉꯥꯏꯅꯣ
ꯎꯝ ꯑꯩꯈꯣꯏꯒꯤꯗꯤ ꯋꯥꯠꯂꯤꯌꯦ ꯁꯄ꯭ꯂꯤ ꯂꯩꯕꯒꯤ
ꯑꯣ
ꯗꯦꯠ ꯑꯦꯄ꯭ꯔꯤꯜꯒꯤ ꯗꯦꯠ ꯊ꯭ꯔꯤꯔꯣ ꯅꯣꯏꯒ ꯑꯩꯈꯣꯏꯒ ꯃꯥꯟꯅꯔꯝꯅꯤ ꯀꯩꯅꯣꯅꯦ
ꯀꯩ ꯑꯦꯄ꯭ꯔꯤꯜ ꯅꯣ
ꯑꯦꯄ꯭ꯔꯤꯜꯅꯦ ꯑꯩꯈꯣꯏ ꯑꯃꯅ ꯗꯦꯠ ꯇ꯭ꯋꯦꯟꯇꯤ ꯑꯩꯠ ꯊꯣꯛꯑꯦ ꯑꯃꯅ ꯑꯦꯄ꯭ꯔꯤꯜ ꯗꯦꯠ ꯀꯌꯥꯗ ꯊꯣꯛꯄꯅꯦ
ꯑꯦꯄ꯭ꯔꯔꯤꯜ ꯅ ꯍꯧꯖꯤꯖꯟ ꯨꯂꯥꯏꯅꯦ
ꯑꯣ ꯑꯒꯁꯥ ꯍꯥꯏꯕ ꯑꯒꯁꯥ ꯍꯥꯏꯕ ꯑꯗꯨꯗꯤ ꯌꯥꯔꯣꯏ
ꯑꯣ ꯅꯨꯡꯁꯥ ꯁꯥꯗꯕ꯭ꯔꯣ ꯉꯁꯤꯗꯤ ꯈꯔ ꯋꯦꯗꯔ ꯅꯨꯡꯉꯥꯏꯕ꯭ꯔꯣ
ꯅꯨꯡꯉꯥꯏꯌꯦ ꯈꯔ ꯅꯨꯡꯁꯥꯁꯨ ꯁꯥꯗꯤ ꯁꯥꯏꯌꯦ ꯑꯗꯨꯣ ꯈꯔ ꯋꯦꯗꯔ ꯅꯨꯡꯉꯥꯏꯌꯦ
ꯑꯌꯪ ꯑꯁꯥꯒꯤ ꯐꯤꯕꯝ ꯀꯃꯥꯏꯅ ꯇꯧꯒꯦ ꯍꯥꯏꯅꯦ ꯇꯧꯕ ꯑꯌꯦꯟ ꯑꯥꯁꯥꯏꯒꯤ ꯐꯤꯕꯝ
ꯀꯩꯅꯣ ꯏꯗꯒꯤ ꯁꯕꯝꯗꯤ
ꯑꯌꯤꯡ ꯑꯁꯥ ꯍꯥꯏꯁꯦ ꯋꯦꯗꯔꯗꯨꯅꯦ
ꯀꯩꯅꯣ ꯑꯗꯨꯒ ꯂꯧꯔꯒꯦ
ꯑꯌꯤꯡ ꯑꯁꯥ ꯍꯥꯏꯈ꯭ꯔꯒꯦꯀꯣ ꯍꯥꯏꯕ ꯍꯌꯦꯡꯗꯒꯤ
ꯍꯩꯄ ꯌꯥꯝ ꯃꯁꯥꯏꯌꯦꯅꯥ
ꯑꯥ
ꯈꯩꯄꯥ ꯈꯨꯁꯥ
ꯑꯩꯅ ꯅꯦꯛ ꯏꯃꯥꯟꯅꯕ ꯑꯃ ꯋꯥꯔꯤꯁꯤꯅꯦꯕꯀꯣ ꯑꯩ ꯏꯃꯥꯟꯅꯗꯁꯃ ꯍꯥꯏꯕ ꯃꯥꯒꯤ ꯁꯥ ꯑꯃꯗ ꯂꯤꯁꯤꯡ ꯅꯤꯄꯥꯟ ꯀꯥ ꯇꯔꯦꯠ ꯁꯛꯑꯦ ꯍꯥꯏꯌꯦꯦ ꯊꯥ ꯑꯃꯇꯪ ꯊꯕꯛ ꯌꯥꯎꯕꯗ ꯉꯥꯏꯔꯤ ꯍꯥꯏꯌꯦꯦ
ꯎꯝ
ꯑꯗꯨꯗꯒꯤ ꯂꯤꯁꯤꯡ ꯅꯤꯄꯜꯒꯨꯝꯕ ꯁꯥꯕꯗ ꯉꯥꯏꯔꯤꯌꯦ
ꯌꯥꯏꯅꯦ ꯋꯥꯗꯟꯒꯦ
ꯑ ꯑꯗꯣ ꯁꯨꯃꯥꯏꯅ ꯇꯧꯋꯤ ꯍꯥꯏꯌꯦ ꯃꯣꯏ ꯀꯀꯥꯁꯤꯅꯅꯦ ꯍꯧꯖꯤꯀꯤ ꯖꯒꯥꯁꯦ ꯔꯦꯟꯇ ꯂꯧꯔꯒ ꯁꯨꯃꯥꯏꯅ ꯁꯟꯗꯣꯛꯑ ꯇꯧꯖꯕ ꯑꯣꯏꯃꯥ ꯍꯥꯏꯗꯤ ꯃꯥꯒꯤ ꯗꯥꯏꯔꯦ ꯂꯩꯔꯒꯦꯇ ꯂꯩꯔꯕ ꯅꯠꯇꯦꯕ ꯑꯗꯨꯅ ꯊꯥ ꯈꯨꯗꯤꯡꯒꯤ ꯂꯤꯁꯤꯡ ꯌꯥꯡꯈꯩ ꯄꯤ ꯍꯥꯏꯌꯦ
ꯑꯣ ꯑꯣ ꯗ꯭ꯔꯦꯟ ꯑꯣꯏꯕ
ꯑꯥꯎ ꯔꯦꯡꯇ ꯃꯁꯥꯅ ꯕꯣꯔꯗꯤꯡ ꯁꯥꯟꯖꯕ ꯑꯗꯨꯗꯤ ꯃꯤꯒꯤ ꯔꯦꯟꯀꯤ ꯂꯤꯁꯤꯡ ꯌꯥꯡꯈꯩ ꯄꯤꯔꯗꯤ ꯑꯗꯩ ꯋꯥꯔ ꯔꯦꯟꯀꯤ ꯂꯤꯁꯤꯡ ꯇꯔꯥ ꯇꯔ ꯅꯤꯄꯥꯟ ꯑꯃ ꯄꯤꯊꯣꯛꯑꯗꯤ ꯃꯥꯒꯤ ꯄꯔꯣꯐꯤꯛꯌꯥ ꯂꯩꯔꯅꯤ
ꯌꯥꯏꯗ
ꯑꯗꯨꯗꯤ ꯁꯤꯅ ꯍꯥꯏꯅꯤꯡꯉꯤꯁꯦ ꯀꯩꯅꯣ ꯍꯥꯏꯔꯀꯥꯟꯗ ꯕꯣꯔꯗꯤꯡ ꯑꯃ ꯂꯤꯡꯈꯠꯄꯗ ꯄꯩꯁꯥ ꯀꯌꯥꯝ ꯇꯣꯡꯉꯦ ꯍꯥꯏꯕꯁꯤ ꯅꯠꯇ꯭ꯔꯥ ꯎꯝ ꯅꯤ ꯍꯅꯤꯡ ꯈꯁꯦꯅ
ꯀꯅꯥ ꯊꯝꯗꯣꯏꯕ
ꯎꯝ ꯀꯣꯂꯦꯖꯀꯤ ꯃꯆꯥ ꯊꯝꯁꯤꯔꯣ ꯀ꯭ꯂꯥꯁ ꯀꯌꯥꯏ ꯃꯆꯥ ꯊꯝꯁꯤꯔꯣ
ꯀꯣꯂꯦꯖ ꯈꯣꯏꯗꯤ ꯀꯣꯂꯦꯖ ꯍꯥꯏꯗꯤ ꯀꯅꯥ ꯍꯣꯏꯒꯦ
ꯕꯥꯅꯤꯁꯨ ꯕꯣꯔꯡ ꯂꯤꯡꯈꯠꯂꯁꯦ ꯀꯔꯝꯕ ꯀꯣꯂꯦꯖꯇꯅꯣꯃ ꯕꯣꯔꯗꯤꯡ ꯂꯤꯡꯈꯠꯂꯨꯔꯁꯤꯔꯣ ꯍꯥꯏꯕ
ꯑꯣꯏꯔꯣꯏꯗꯕꯅꯦ ꯏꯕꯦꯝꯃ ꯑꯣꯖꯥ ꯁꯣꯏꯗ꯭ꯔꯒ
ꯎꯝ ꯑꯗꯨꯒꯤ
ꯑ
ꯇꯣꯔꯦ ꯍꯥꯏꯔꯦ ꯃꯥ ꯀꯣꯂꯦꯖ ꯁꯕꯖꯦꯛ ꯑꯝꯇ ꯌꯥꯎꯕꯤꯍꯜꯂꯛꯀꯅꯤ ꯍꯥꯏꯌꯦ
ꯍꯥꯥ
ꯃꯥꯅ ꯀꯣꯂꯦꯖ ꯀꯥꯔꯤꯉꯩ ꯃꯇꯝꯗꯅꯦ ꯑꯉꯥꯡꯁꯤꯡꯗꯨ ꯁ꯭ꯀꯨꯜ ꯆꯠꯅꯤꯡꯉꯥꯏ ꯇꯧꯅꯤꯉꯥꯏ ꯃꯇꯝ ꯑꯣꯏꯒꯗꯕ
ꯑꯦ
ꯒ꯭ꯌꯥꯟ ꯇꯥꯗꯕ꯭ꯔꯣ
ꯇꯥꯗ
ꯍꯥꯏꯗꯤꯅꯦ ꯃꯥꯁꯨ ꯀꯣꯂꯦꯖ ꯆꯠꯂꯤꯗꯅ
ꯑꯗꯨꯗꯨꯅ ꯑꯩꯅ ꯍꯥꯏꯔꯤꯁꯦ ꯅꯪ ꯀꯣꯂꯦꯖ ꯆꯠꯄ ꯃꯇꯝꯗꯗꯤ ꯀꯅꯥ ꯌꯦꯡꯁꯤꯟꯒꯦ ꯑꯉꯥꯡꯗꯣ ꯍꯥꯏꯕ
ꯑꯣ
ꯑꯗꯨꯗ ꯑꯉꯥꯡꯁꯤꯡꯗꯣ ꯃꯥꯅ ꯀꯣꯂꯦꯖ ꯆꯠꯄ ꯃꯇꯝꯗꯗꯤ ꯁ꯭ꯀꯨꯜꯗ ꯆꯠꯂꯦ ꯑꯗꯨꯒꯤ ꯐꯩꯌꯦ ꯍꯥꯏꯕ
ꯍꯣꯏꯣꯏ ꯃꯥ ꯃꯥ ꯇꯣꯛꯈ꯭ꯔꯦ ꯍꯥꯏꯕ ꯅꯠꯇ꯭ꯔꯣꯖꯄ
ꯇꯣꯛꯇꯦ ꯍꯥꯏꯏ ꯇꯣꯛꯇꯦ꯫ ꯍꯥꯏꯏ
ꯐꯂꯥꯡꯅ ꯊꯣꯛꯣꯛꯑꯦ ꯍꯥꯏꯔꯒ
ꯇꯣꯛꯑ ꯉꯅ ꯍꯥꯏꯔꯝꯃꯒ ꯇꯣꯛꯀꯦ ꯍꯥꯏ ꯑꯗꯨꯗꯒꯤ ꯎꯝ ꯃꯥꯒꯤ ꯎ ꯀꯩꯅꯣꯗꯣ ꯃꯥꯏ ꯁꯥꯏꯗꯣ
ꯑꯥ
ꯃꯥꯒꯤ ꯁꯥꯏꯗꯣ
ꯁꯌꯦ
ꯁꯥꯏ ꯃꯥꯏ ꯁꯥꯏ ꯍꯦꯔꯣꯏꯟꯗꯣ ꯑ ꯑ ꯃꯥꯅ ꯋꯥꯏꯕꯤꯔꯛꯄ ꯀꯣꯁꯅ ꯍꯥꯏꯕ ꯑ
ꯃꯥꯏ ꯅꯨꯨꯄꯤꯅ
ꯇꯥꯎꯉꯕ ꯃꯥꯏ ꯅꯨꯄꯤꯒꯤ ꯋꯥ ꯅꯨꯄꯤꯅ ꯁꯨꯃꯥꯏꯅ ꯍꯥꯏꯔꯛꯑꯦ ꯑ ꯃꯥ ꯁꯦ ꯏꯃꯥꯟꯅꯗꯤ ꯁꯨꯃꯥꯏꯅ ꯀꯣꯔꯣꯁꯅꯔꯨꯒꯦ ꯁꯨꯃꯥꯏꯅ ꯇꯧꯔ ꯍꯥꯏꯌꯦ ꯑꯗꯨꯗ ꯅꯨꯄꯤꯗꯨꯅ ꯍꯦꯛ ꯌꯦꯦꯜꯂꯛꯑꯗꯤ ꯃꯥ ꯌꯥꯔꯔꯣꯏ ꯍꯥꯏꯌꯦꯦ ꯃꯥꯕꯨ ꯎ ꯅꯣꯏꯅꯦ ꯑꯩꯅ ꯂꯨꯏꯌꯦ ꯑꯩꯅ ꯃꯥ ꯈꯪꯅꯗ꯭ꯔꯤꯀꯥꯟꯗ ꯅꯣꯏꯅ ꯍꯦꯟꯅ ꯈꯪꯅꯕꯅꯦ ꯃꯥꯅ ꯊꯤꯡꯕ ꯌꯥꯕ꯭ꯔꯣ ꯒꯥꯏꯅ ꯊꯪꯕ꯭ꯔꯥ
ꯑ ꯑꯗ ꯆ ꯀꯁꯨꯝꯅ ꯍꯥꯏꯕ ꯏꯁꯧ ꯌꯥꯝ ꯂꯥꯡꯉꯦ ꯃꯥꯁꯦ ꯁꯞꯄꯣꯔꯇꯤꯞꯄꯨꯗꯤ ꯈꯔ ꯑꯣꯏꯌꯦꯦ ꯍꯥꯏꯌꯦꯕꯀꯣ ꯋꯥ
ꯑꯣ
ꯑꯒ ꯑꯗꯨꯕꯨ ꯏꯁꯧ ꯌꯥꯝ ꯂꯥꯡꯉꯦ ꯊꯕꯛ ꯍꯜꯂꯛꯄꯒ ꯍꯦꯛꯦꯛ ꯍꯜꯂꯛꯄꯒ ꯏꯁꯧ ꯂꯥꯡꯛꯄꯗꯣ ꯇꯨꯝꯕ ꯅꯨꯡꯉꯥꯏꯇꯦ ꯑꯗꯨꯗꯤ ꯅꯨꯡꯉꯥꯏꯇꯦ ꯑꯇꯣꯞꯄꯗꯤ ꯀꯩꯝꯕꯗꯤ ꯇꯧꯋꯦ ꯑꯗꯨ ꯏꯁꯧ ꯌꯥꯝ ꯁꯥꯎꯋꯦ ꯏꯁꯧ ꯈꯂꯥ ꯌꯥꯝ ꯇꯧꯋ ꯑꯗꯨꯒꯤ ꯅꯨꯡꯉꯥꯏꯇ ꯀꯩꯅꯣ ꯑꯣꯏꯕꯤ ꯃꯥꯗꯣ ꯊꯕꯛ ꯌꯥꯝ ꯆꯤꯟꯕꯒꯤ
ꯄꯛ ꯇꯕꯅ ꯂꯣꯏꯔꯦ ꯅꯨꯄꯤ ꯄꯨꯡꯀꯣꯏ ꯀꯣꯏꯔꯛꯄꯁꯦ ꯃꯥ ꯀꯩꯇꯝ ꯇꯧꯔꯛꯏꯅꯦ
ꯑꯗꯨꯗꯤ ꯀꯥꯏꯅꯜꯂꯗꯤ ꯀꯞꯇꯣꯏꯔꯛꯅꯤ ꯑꯗꯨꯅ ꯍꯥꯏꯕ ꯑꯗꯨꯒꯤ
ꯅꯪꯅ
ꯎꯝ ꯋꯥꯔꯤꯗꯤ ꯍꯧꯖꯤꯛꯇꯤ ꯁꯨꯃꯥꯏꯅ ꯁꯨꯃꯥꯏꯅ ꯇꯥ ꯄꯦꯟꯂꯦ ꯈꯣꯠꯂꯦ ꯅꯨꯄꯤ ꯀꯣꯏꯅꯕꯁꯦ ꯈꯣꯠꯄꯁꯦꯅ ꯍꯥꯏꯔꯤꯑꯕꯀꯣ ꯍꯧꯖꯤꯛ ꯁ ꯍꯥꯏꯔꯛꯄꯅꯦꯗ ꯑꯗꯨꯒ ꯍꯣꯏ ꯃꯣꯏ ꯍꯧꯖꯤꯛꯀꯥꯟ ꯄꯩꯁꯥ ꯌꯥꯝ ꯄꯥ ꯍꯥꯏ
ꯀꯔꯤ
ꯍꯣꯔꯦꯟ ꯍꯥꯏꯔꯒꯦ ꯄꯩꯁꯥ ꯌꯥꯝ ꯄꯥꯜꯂꯒ ꯂꯩꯌꯦꯕ ꯃꯥꯗꯤ
ꯑ ꯅꯤꯄꯥꯟ ꯑꯣꯏꯕꯗꯣ ꯑꯗꯨꯝ ꯌꯥꯗꯤ ꯌꯥꯏꯗ ꯋꯥꯔꯗꯦꯟ ꯑꯣꯏꯔꯕ
ꯌꯨꯝꯗꯁꯨ ꯐꯥꯝ ꯇꯧꯔꯤꯅꯦ ꯅꯠꯇ꯭ꯔꯥ
ꯎꯝ
ꯄꯩꯁꯥ ꯌꯥꯝ ꯇꯥꯗ꯭ꯔꯦ ꯐꯌꯦꯡ
ꯅ꯭ꯌꯥꯏꯗꯔꯁꯤꯅꯦ ꯄꯥꯟꯗ
ꯑꯥꯎ ꯅꯨꯅꯤꯄꯥꯥꯟꯗꯤ ꯌꯥꯔꯦ ꯍꯥꯏꯕ ꯑꯩꯅ
ꯍꯧꯖꯤꯛ ꯏꯃꯥꯟꯅꯕꯤ ꯑꯩꯈꯣꯏꯒ ꯂꯩꯃꯤꯟꯅꯕꯗꯣ
ꯎꯝ
ꯃꯥꯗꯣ ꯋꯥꯔꯤꯁꯦ ꯑꯩ ꯈꯪꯉꯤ ꯈ ꯍꯥꯏꯕꯗꯤ ꯌꯥꯝꯅ ꯂꯥꯎꯋꯦꯕ
ꯑꯣ
ꯊ ꯂꯄꯅꯦ
ꯑꯣ
ꯑꯩꯈꯣꯏ ꯑꯣꯏꯔꯗꯤ ꯃꯥꯗꯣ ꯂꯥꯡꯒꯣꯅ ꯈꯣꯠꯀꯅ ꯑꯗꯨꯃꯥꯏꯅ ꯇꯧꯅ ꯍꯥꯏꯥꯏ
ꯍꯣꯏ ꯈꯪꯉꯦ ꯈꯪꯉꯦ ꯇꯧ ꯃꯤꯌꯦ ꯈꯪꯉꯦ
ꯁꯥꯎꯅꯤꯡꯉꯤꯕ
ꯑꯥꯕ
ꯇꯌꯦ
ꯑ
ꯑꯁ ꯑꯃꯗꯨꯁꯨ ꯄꯥꯎ ꯐꯥꯎꯔꯛꯇꯦ ꯊꯕꯛ ꯌꯥꯝ ꯅꯨꯡꯉꯥꯏꯇꯦꯗ
ꯉꯁꯤ ꯅꯃꯥꯟꯅꯕ ꯑꯃ ꯋꯥꯔꯤ ꯁꯅꯕꯗꯣ ꯅꯪꯕꯨ ꯁꯞꯄꯣꯔꯠ ꯇꯧꯕ꯭ꯔꯣ ꯅꯠꯇ꯭ꯔꯒ ꯍꯥꯏꯈꯤꯕ
ꯑꯣ ꯁꯨꯃꯥꯏꯅ ꯍꯥꯏꯌꯦꯦ ꯅꯪꯁꯨ ꯅꯨꯡꯉꯥꯏꯔ ꯊꯣꯛꯑꯣ ꯅꯨꯡꯉꯥꯏꯔ ꯊꯣꯛꯑꯣ ꯁꯨꯃꯥꯏꯅ ꯍꯥꯏꯔꯛꯄ ꯑꯗꯨꯒ ꯑꯩꯅ ꯀꯗꯥꯏꯗꯒꯤ ꯀ ꯅꯨꯡꯉꯥꯏꯗꯣꯏꯅꯣ ꯅꯪꯁꯨ ꯑꯗꯨ ꯍꯥꯏꯅ ꯍꯥꯏꯕꯗꯣ ꯅꯨꯡꯁꯤꯕꯅꯤꯅ ꯀꯔꯝ ꯍꯥꯏꯅ ꯀꯧꯊꯣꯛꯇꯣꯏꯅꯣ ꯀꯥꯎꯊꯣꯛꯄ ꯉꯝꯗꯕꯅꯦ ꯑꯗꯨ ꯑꯩꯩꯅ ꯑꯦꯛꯖꯥꯝꯄꯜ ꯄ ꯅꯪꯅ ꯍꯦꯛ ꯂꯥꯎꯔ ꯑꯩ ꯑꯗꯨꯗꯤ
ꯑꯁ ꯑꯩ ꯈꯪꯉ ꯇꯧꯕꯅꯦꯍꯦ ꯃꯉꯣꯟ ꯇꯧꯁꯤꯟꯅꯕꯅꯦ
ꯑꯗꯨꯒꯤ ꯃꯥꯏ ꯑꯗꯨ ꯃꯥꯅ ꯍꯥꯏꯔꯛꯑꯦ ꯇꯧꯁꯤꯟꯅꯕꯅꯤꯗꯣ ꯑꯉꯥꯡꯗꯣ ꯇꯧꯔꯛꯑꯦ
ꯎꯝ ꯄꯁꯤꯤꯡ ꯂꯩ ꯏꯅꯤ ꯍꯥꯏꯁꯨ ꯇꯥꯏꯔꯦ ꯑꯗꯨꯒꯨꯝꯕ ꯋꯥ ꯃꯆꯥ ꯑꯒꯥꯡ ꯆꯥ ꯅꯠꯇꯦ
ꯨ ꯃꯜꯒ
ꯇꯪ ꯃꯒꯅꯦ ꯍꯁꯪꯒꯦꯝ ꯍꯥꯎꯒꯦ ꯃꯥꯦꯀ
ꯊꯥ ꯑꯃ ꯂꯣꯏꯔꯦ
ꯎ ꯑꯩꯦꯝ ꯁꯥꯏ
ꯑ
ꯍꯒ ꯑꯇ ꯐꯪꯗꯦ
ꯃꯤꯗꯤ ꯌꯥꯗꯤꯒꯣ
ꯀꯩꯅꯣ
ꯏꯁꯤꯡꯅꯇꯗ
ꯍꯥꯥ
ꯀꯁꯅꯠꯇꯦꯕ
ꯀꯩꯅꯣ ꯌꯥꯗꯦꯀꯣ ꯍꯥꯔ ꯀ꯭ꯔꯤꯁꯅ ꯇꯤꯕꯨ ꯀꯩꯅꯣ
ꯈꯪꯉꯛꯑꯣ ꯍꯥꯏꯕ
ꯑꯦ ꯀ
ꯁꯥꯕꯅ ꯂꯣꯏꯔꯗꯤ ꯑꯂꯨꯁꯦ ꯊꯨꯅꯗꯤ ꯃꯨꯟꯕ ꯃꯥꯜꯂꯦ ꯑꯩꯅ ꯊꯣꯡꯉꯤꯁꯦ
ꯁꯥꯌꯦ ꯁꯥꯌꯦ ꯌꯨꯝꯒꯗꯤ ꯄꯥꯎ ꯐꯥꯎꯅꯕ꯭ꯔꯣ
ꯋꯥꯏ ꯄꯥꯎꯊꯣꯛꯅꯗ꯭ꯔꯤꯗ ꯍꯧꯖꯤꯛ ꯉꯇ ꯂꯩꯔ ꯃꯇꯧ ꯀꯣꯗꯧꯕꯅꯤ ꯏꯃꯥ
ꯑꯣ ꯅꯪ ꯅꯃꯥꯟꯅꯕ ꯑꯃꯗꯨꯗꯤ ꯀꯩ ꯍꯥꯏꯈ꯭ꯔꯦ
ꯑ ꯃꯥ ꯆꯠꯂꯤꯌꯦ ꯀꯐꯝꯗꯦ ꯑꯃ ꯀꯩꯝ ꯍꯥꯏꯔꯛꯇꯦ ꯀꯩꯅꯣ ꯑꯩꯈꯣꯏꯒꯤ ꯈꯨꯟꯒꯤ ꯒ꯭ꯔꯨꯞ ꯑꯃ ꯂꯩꯌꯦ ꯑꯗꯨꯅ ꯋꯥ ꯉꯥ ꯍꯧꯔꯒ ꯂꯩꯕꯅꯦ ꯃꯣꯏ ꯀꯩꯅꯣ ꯕꯣ ꯁꯅꯕꯒꯤꯀꯣ
ꯎꯝ
ꯑꯗꯨꯒꯤ ꯑꯦ ꯃꯦꯠꯁ ꯂꯩꯕ ꯑꯗꯨꯒꯤ ꯃꯥꯗꯣ ꯀꯩꯅꯩ ꯇꯧꯕ ꯑꯣ ꯁꯤ ꯀ
ꯎꯝ
ꯗꯣꯏꯩꯅꯣ
ꯑꯩ ꯑꯍꯥꯡꯕꯃ ꯅꯪ ꯌꯦꯡꯉꯉꯦ
ꯁꯥꯃꯥꯂꯕꯟ
ꯑꯁꯪ ꯑꯃꯥꯟ ꯎꯄꯥꯜ ꯎꯄꯥꯜ
ꯅꯪ ꯅꯨꯄꯥ ꯃꯁꯛ ꯎꯕ꯭ꯔꯣ
ꯍꯥꯏꯄꯥ ꯂꯩ ꯄ ꯍꯧ ꯎꯆꯦꯒꯣꯌꯥ ꯂꯝꯗꯝ ꯇꯥꯝꯅꯤꯡꯗꯦ ꯑꯁꯦꯡꯕ ꯅꯨꯡꯁꯤꯠ ꯍꯣꯟꯅꯤꯡꯉꯥꯏꯒꯤꯗꯃꯛꯇ ꯑꯩꯅ ꯌꯦꯡꯉ
ꯆꯁ ꯀꯥꯏ
ꯃꯋꯥ ꯅꯨꯡꯁꯤꯠ ꯐꯪꯗꯗꯅ ꯏꯁꯥꯁꯦ
ꯁꯍꯤꯇ꯭ꯌꯥꯒ ꯌꯥꯝ ꯍꯩꯌꯦꯀꯣ
ꯑꯍꯥꯡꯕ ꯃꯥꯂꯗ ꯑꯩꯒꯤ ꯅꯨꯡꯁꯤꯕꯒꯤ ꯃꯥꯏꯊꯣꯡꯕꯨ ꯇꯠꯇꯅ ꯅꯨꯡꯖ ꯇ ꯑꯩ ꯃꯥꯏꯊꯣꯡꯗ ꯅꯨꯖ ꯑꯩꯒꯤ ꯏꯃꯤꯠꯁꯤꯅ ꯎꯔꯤꯈꯥꯏ ꯍꯥꯏꯌꯨꯅꯦ ꯑꯗꯨꯃꯥꯏꯅ ꯇꯥꯕ꯭ꯔꯣ ꯇꯥꯃꯣ
ꯑ
ꯇꯥꯕ꯭ꯔꯣ ꯍꯥꯏꯔꯒ
ꯇꯌꯦꯌꯦ ꯑꯩ ꯍꯥꯏꯔꯛꯀꯦ ꯑꯍꯥꯡ ꯃꯃꯥ ꯂꯪꯗꯅꯦ
ꯎꯝ
ꯍꯥꯡ ꯃꯃꯜ ꯂꯝꯗ ꯀꯨꯅ ꯌꯦꯡꯂꯛꯄꯗ ꯂꯥꯞꯅ ꯇꯥꯝꯅꯤꯡꯉꯛꯄꯗ ꯂꯥꯞꯅ ꯎꯔꯤ ꯑꯩꯅ ꯑꯩꯒꯤ ꯃꯥꯟꯖ ꯌꯥꯔꯕ꯭ꯔꯥ
ꯑꯗꯨꯒ ꯏꯁꯩ ꯁꯛꯂꯛꯑꯣ ꯃꯥꯟꯖ ꯃꯥꯟꯖ
ꯎꯝ
ꯑꯩꯒꯤ ꯃꯥꯡꯖ
ꯑꯧ ꯇꯧ ꯁꯠꯖꯦ
ꯑꯁ ꯑꯂꯨ ꯆꯥꯏ ꯍꯦꯛꯄꯥꯎꯗꯤ
ꯑꯁ ꯍ ꯆꯅꯤꯡꯉꯦ
ꯇꯥꯂꯛꯑꯣ ꯊꯣꯝꯕꯤ ꯊꯣꯡꯝꯔꯤꯁꯤꯗꯤ
ꯆꯥꯄꯜ ꯂꯥꯛꯀꯗꯕꯨꯅꯤ
ꯂꯥꯛꯑꯣ ꯅꯣꯏꯗꯤ ꯀꯩ ꯊꯣꯡꯗꯣꯏꯅꯣ ꯅꯃꯥꯟꯅꯕꯤꯅ
ꯃꯥ ꯁꯒꯔꯤ ꯊꯅꯤ ꯍꯥꯏ ꯍꯦ
ꯑꯩ ꯄꯥꯛꯂꯝꯗꯧ ꯃꯥꯜꯂꯦꯗ ꯇꯥꯛ ꯌꯦꯟꯁꯥꯡ ꯊꯣꯡꯕ ꯄꯥꯛꯂꯇꯦ ꯍꯥꯏꯅ ꯇꯥꯏ ꯂꯣꯏꯔꯣꯝꯗꯣ
ꯂꯩꯌꯦꯦ ꯏꯃꯥꯟꯅꯕꯤ ꯑꯃꯇꯪ ꯂꯩꯌꯦ ꯃꯥꯅ ꯊꯣꯡꯉꯒ ꯐꯣꯔꯦꯟ ꯆꯥꯖꯕꯅꯦ
ꯑꯗꯨꯅꯦ ꯍꯥꯏꯔꯁꯦ
ꯑꯥ
ꯉꯥꯏꯌꯣꯀꯣ ꯄꯥꯏꯌꯣꯀꯣ ꯑꯩ ꯈꯥꯕꯩ ꯂꯧꯔꯨꯈꯤꯒꯦ
ꯑꯥꯎ
ꯑꯦ ꯑꯩꯈꯣꯏ ꯈꯥꯕꯩꯗꯨꯗꯤ ꯑꯣ ꯂꯩꯌꯦ ꯂꯩꯌꯦ ꯃꯁꯤ ꯋꯦꯗꯔꯁꯦ ꯌꯥꯝ ꯅꯨꯡꯉꯥꯏꯌꯦ
ꯑ ꯍꯥꯏꯕ꯭ꯔꯣ
ꯍꯥꯏꯅꯤꯡꯉꯥꯏ ꯂꯩꯗꯨꯅ ꯅꯨꯡꯉꯥꯏꯔꯣ
ꯑꯣ ꯑꯣ ꯑꯣ